ꯍꯜꯂꯣ ꯑꯥ ꯍꯧꯖꯤꯛꯇ ꯃꯄꯥꯟ ꯊꯣꯛꯀꯦ ꯇꯧꯔꯤꯌꯦꯦ ꯇꯥꯕ꯭ꯔꯣ ꯑꯁꯤꯆ ꯒꯥꯔꯤ ꯃꯈꯣꯟ ꯃꯌꯥꯝ ꯁꯤꯒ ꯌꯥꯒꯗ꯭ꯔꯣ
ꯈꯪꯗꯦ ꯑꯩꯁꯨ
ꯃꯨꯊꯠꯇ꯭ꯔꯗꯤ ꯌꯥ꯭ꯔ ꯌꯥꯗꯧ ꯃꯥꯜꯂꯦ ꯃꯣꯏ ꯍꯥꯏꯕꯗꯤ
ꯍꯣꯏ ꯑꯗꯨꯝ ꯑꯗꯧ ꯃꯥꯂꯦ
ꯑꯥ ꯍꯥꯏꯕꯗꯤ ꯑꯣ ꯅꯦꯠꯋꯛ ꯅꯦꯠꯋꯥꯛꯀ ꯌꯥꯗ꯭ꯔꯗꯤ ꯃꯣꯏ ꯑꯗꯨꯝ ꯑꯣꯇꯣꯃꯦꯇꯤꯛ ꯀꯠꯊꯣꯛꯏꯗꯅ
ꯍꯣꯏ
ꯑꯥ ꯀꯩꯗꯧꯔꯤꯅ
ꯑꯗꯨꯝ ꯐꯝꯃꯒ ꯂꯩꯔꯤꯅꯦꯗ
ꯑꯥ ꯀꯔꯤ ꯋꯥꯔꯤ ꯁꯥꯁꯦꯕ
ꯈꯪꯗꯦ ꯀꯔꯤ ꯋꯥꯔꯤ ꯁꯥꯁꯤꯔ
ꯑꯗꯨꯅꯦ ꯑꯗꯨꯝ ꯁꯛ ꯈꯪꯅꯗꯕꯒ ꯑꯁꯤꯒꯤ ꯃꯔꯝ ꯑꯣꯏꯔꯒ
ꯍꯣꯏ
ꯋꯥꯔꯤ ꯁꯥꯥꯟꯅꯕ ꯀꯔꯤ ꯇꯣꯄꯤꯛꯇ ꯁꯥꯗꯣꯏꯅꯣꯁꯨ ꯈꯪꯗꯦ
ꯍꯣꯏ ꯑꯗꯨꯝ ꯍꯟꯅ ꯍꯟꯅ ꯉꯥꯡꯉ ꯂꯣꯏꯔꯦ
ꯏꯁꯩ ꯁꯛꯑꯣ ꯏꯁꯩ ꯁꯛꯑꯣ ꯑꯩꯁꯨ ꯍꯥꯏꯏꯇꯦ ꯏꯁꯥꯏ ꯆꯛꯄ
ꯑꯣꯅ ꯆꯥꯟꯕꯤꯗꯦ ꯏꯁꯩ ꯁꯛꯅꯤꯡꯉꯥꯏ
ꯀꯔꯤꯕ
ꯏꯁꯣꯔꯅ ꯆꯥꯟꯕꯤ ꯗꯦꯕ
ꯑꯥ
ꯏꯁꯩ ꯁꯛꯅꯨ ꯍꯥꯏꯌꯦ
ꯋꯥꯔꯤ ꯁꯥꯟꯅꯤꯡꯉꯥꯏꯁꯤ ꯂꯩꯇꯦꯗ ꯀꯩꯅꯣ ꯔꯨꯜꯁꯀ ꯀꯔꯤ ꯀꯩꯅꯣ ꯎꯕꯗꯒ
ꯍꯣꯏ ꯔꯨꯜꯗꯣ ꯂꯩꯔꯗ꯭ꯔꯗꯤ ꯆꯥꯅꯤꯡꯉꯥꯏ ꯈꯔ ꯂꯩꯕ
ꯑꯥ
ꯑꯗꯨ ꯂꯩꯕꯒꯤ ꯑꯗꯨꯝ ꯇꯅꯤꯉꯥꯏꯁꯨ
ꯏꯟꯇ꯭ꯔꯣꯗꯛꯁꯟꯁꯨ ꯇꯧꯕ ꯌꯥꯗ꯭ꯔꯦ
ꯍꯣꯏ
ꯋꯥꯔꯤ ꯁꯥꯕ ꯌꯥꯗꯅꯕ ꯃꯣꯏ ꯐꯖꯅ ꯁꯤꯂꯦꯅꯦ
ꯑ ꯍꯣꯏ ꯑ ꯋꯥꯔꯤ ꯁꯥ ꯍꯥꯏꯔꯒ ꯀꯃꯥꯏꯅ ꯋꯥꯔꯤ ꯁꯥꯗꯣꯏꯅꯣ ꯈꯪꯗꯦ
ꯃꯤ ꯈꯪꯅꯗꯕꯗꯨꯕꯨ ꯀꯃꯥꯏꯅ ꯃꯤꯡꯒ ꯍꯪꯅꯗ꯭ꯔꯗꯤ
ꯑꯥ
ꯀꯃꯥꯏ ꯅ ꯋꯥꯔꯤ ꯋꯥꯔꯤ ꯁꯥ ꯅꯉꯥꯏ
ꯀꯩ ꯊꯥꯡ ꯆꯥꯒꯦ
ꯃꯁꯤꯁꯤ ꯑꯣꯞꯁꯥ ꯆꯥꯏ
ꯑꯜ ꯍꯪꯅꯔ ꯌꯥ ꯪꯒꯂ ꯆꯥꯛ ꯆꯥꯗꯣꯏꯩꯅꯣ ꯀꯥꯏꯅ
ꯌꯥꯎ
ꯑꯣꯀꯤ ꯃꯨ ꯀꯣ
ꯑ ꯒꯥꯔꯤ ꯃꯈꯣꯟ ꯇꯥꯕ꯭ꯔꯥ
ꯔꯤ ꯐꯣꯟ ꯀꯝ ꯇꯑ
ꯑꯥ ꯑꯩꯈꯣꯏ ꯏꯃꯥꯟꯅꯕꯤꯁꯤꯡ ꯍꯧꯖꯤꯛꯇ ꯊꯣꯛꯂꯛꯑꯦ ꯊꯕꯛ ꯃꯐꯝꯅꯦ ꯃꯥꯂꯝꯅꯦ ꯁꯣꯀꯦ ꯎꯅꯦ ꯀ ꯃꯟꯦꯒ ꯑꯥꯏ ꯁꯥ ꯀꯌꯥꯦ ꯐ ꯃꯥꯂꯣ ꯌꯨꯝꯗ ꯂꯩ ꯂꯩꯔꯤꯔꯣ
ꯍꯣꯏ ꯌꯨꯝꯗ ꯂꯩꯔꯤꯌꯦꯦ
ꯑ ꯑꯩꯒꯤꯁꯦ ꯔꯨꯝ ꯌꯥꯎꯔꯗꯤꯀꯣ ꯌꯝꯔ ꯍꯥꯏꯗꯤ ꯅꯦꯠꯋꯥꯛꯁꯦ ꯑꯝꯇ ꯌꯥꯗꯦꯕ ꯑ ꯀꯦ ꯒꯣꯜ ꯋꯥꯔꯤ ꯁꯥꯟꯅꯕ ꯃꯇꯝꯁꯦ ꯌꯥꯝ ꯌꯥꯝ ꯇꯥꯡꯅ ꯐꯪꯉꯦ
ꯑꯣ ꯑꯩꯈꯣꯏꯒꯤꯁꯨ ꯔꯣꯝꯗꯗꯤ ꯌꯥꯝ ꯅꯨꯡꯉꯥꯏꯇꯕ
ꯑ ꯍꯅ
ꯃꯤ ꯃꯥꯒꯤ ꯃꯈꯈ ꯑꯟꯇ ꯔꯦꯗꯤ ꯌꯥꯗ ꯑꯦ ꯍꯥꯏꯕꯗꯣ
ꯀꯔꯤꯌꯥ
ꯇꯥꯕ꯭ꯔꯣ
ꯑꯔꯥꯏꯗꯦ ꯉ ꯍꯜꯂꯣ
ꯃꯤ ꯃꯥꯒꯤ ꯃꯈꯣꯟ ꯇꯥꯔꯗꯤꯀꯣ ꯌꯥꯗꯦꯅ ꯍꯥꯏꯕꯗꯣ ꯑꯗꯨ ꯑꯗꯣ ꯑꯗꯨꯝ ꯌꯥꯕ ꯃꯥꯜꯂꯦ ꯑ
ꯈꯪꯒꯦ ꯈꯪꯒꯦꯗ ꯑꯗꯨꯒ ꯃꯣꯏꯒꯤ ꯁꯤꯒꯤ ꯋꯥꯔꯤꯁꯦ ꯁꯥꯒꯅꯨꯗꯤ ꯍꯥꯏꯗꯤ ꯍꯥꯏꯌꯦꯀꯣ ꯑꯗꯨꯒꯨꯝꯕ
ꯍꯣꯏ ꯍꯣꯏ
ꯑꯗꯒꯦ ꯌꯥꯝ ꯌꯥꯝ ꯂꯨꯋꯦ
ꯋꯦ ꯋꯥꯔꯤꯔꯗꯤ ꯁꯅ
ꯌꯨꯝꯗ ꯂꯩꯕ꯭ꯔꯣ ꯀꯥꯏꯗꯅꯣ
ꯌꯨꯝꯗ ꯂꯩꯌꯦ
ꯑꯥ
ꯊꯕꯛ ꯆꯠꯄ ꯃꯥꯜꯂꯦꯅꯪ
ꯀꯔꯤꯕ
ꯊꯕꯛ ꯆꯠꯄ ꯃꯉꯂꯦꯕ
ꯑꯧ ꯍꯧꯖꯤꯛ ꯍꯧꯖꯤꯛ ꯕ꯭ꯔꯦꯛ ꯂꯥꯛꯑꯦ ꯕ꯭ꯔꯦꯛ ꯄꯤꯕ ꯍꯧꯖꯤꯛꯀꯤ ꯑꯗꯨꯝ ꯃꯩꯇꯩ ꯂꯣꯟꯁꯦ ꯉꯥꯡꯕ ꯂꯣꯢ ꯀꯥꯎꯔꯦꯗ
ꯍꯦꯍꯦꯍꯦ ꯂꯣꯟꯁꯦ ꯐ ꯑꯗꯨ ꯅꯪ ꯉꯥꯡꯨ ꯍꯥꯏꯇꯦꯅꯦ
ꯍ ꯀꯥꯎꯔꯦ ꯆꯍꯤ ꯑꯃ ꯍꯥꯏꯕꯗꯤ ꯑꯩꯈꯣꯏ ꯃꯩꯇꯩꯁꯨ ꯅꯠꯇꯦ ꯑꯗꯨꯒꯤ
ꯍꯣꯏ
ꯈꯔ ꯈꯔ ꯈꯪꯕꯗꯣ ꯑꯁꯤꯗ ꯃꯩꯇꯩꯂꯣꯟꯁꯨ ꯉꯥꯡꯗꯦ ꯑꯗꯨꯒꯤ ꯀꯥꯎꯋꯦꯕ ꯈꯔ ꯈꯔ ꯃꯇꯥꯡ ꯃꯇꯥꯡꯅꯗꯤ ꯍꯤꯟꯗꯤꯒ ꯃꯤꯛꯁ ꯇꯧꯋꯦ ꯇꯧꯋꯦꯕ
ꯍꯣꯏ ꯑꯗꯨꯝ ꯃꯤꯛꯁ ꯇꯧꯕꯅꯦ ꯌꯥꯝ ꯇꯣꯏꯅ ꯉꯥꯡꯍꯟꯗꯕꯗꯤꯀꯣ
ꯑꯧ ꯃꯤꯛꯁ ꯇꯧꯋꯦ ꯍꯩꯔꯛꯀꯅꯤꯗ ꯍꯧꯖꯤꯛꯇꯤ ꯑꯁꯤꯗ ꯃꯩꯇꯩ ꯂꯣꯏ ꯉꯥꯛꯇ ꯉꯥꯡꯉꯅꯤꯗꯅ
ꯍꯍꯍ ꯍꯣꯢ ꯑꯗꯨꯝ ꯍꯩꯏꯔꯀꯅꯤ
ꯑꯣꯏꯋꯦꯗꯔ ꯀꯝꯗꯧꯒꯦ
ꯁꯤ ꯋꯦꯗꯔꯁꯦ ꯈꯪꯗꯦꯗ ꯑꯃꯨꯛ ꯅꯨꯡꯁꯥ ꯁꯥꯠꯂꯛꯄꯒꯨꯝ ꯇꯧꯕ ꯑꯃꯨꯛꯅ ꯑꯃꯨꯛ ꯏꯪꯉꯛꯄ ꯑꯃꯨꯛ ꯅꯣꯡ ꯇꯥꯒꯤ ꯇꯧꯋꯦ ꯒ꯭ꯌꯥꯟ ꯇꯥꯗꯦ ꯅꯀꯤ ꯋꯦꯗꯔꯁꯦ ꯌꯥꯝ ꯁꯥꯕ꯭ꯔꯣ ꯅꯣꯏꯅꯦ
ꯑ ꯁꯥꯗꯤꯌꯦ ꯑꯁꯤꯗ ꯌꯥꯝ ꯅꯨꯡꯉꯥꯏ ꯋꯦꯗꯔ ꯌꯥꯝ ꯅꯨꯡꯉꯥꯏꯌꯦ ꯑꯁꯤꯗ
ꯑꯣ ꯃꯄꯥꯟ ꯂꯝꯗ ꯂꯩꯕ꯭ꯔꯥꯅ
ꯑꯥꯎ ꯑꯗꯨꯕꯨ ꯋꯦꯗꯔꯗꯤ ꯅꯨꯡꯉꯥꯏ
ꯍꯣꯏ
ꯑꯍꯥꯟꯕ ꯂꯩꯕ ꯃꯐꯝꯗꯨꯗꯗꯤ ꯌꯥꯝ ꯁꯥꯕ ꯑꯗꯨꯒꯤ ꯑꯗꯨ ꯆꯦꯟꯖ ꯇꯧꯔꯦꯕ
ꯑꯣ
ꯍꯧꯖꯤꯛꯇꯤ ꯅꯨꯡꯁꯥꯁꯦ ꯑꯗꯨꯝ ꯅꯨꯡꯉꯥꯏꯔꯤꯗ ꯃꯣꯗꯦꯜꯁꯦ
ꯃꯄꯥꯥꯟ ꯂꯝꯗ ꯂꯩꯕꯁꯤꯡꯁꯦ ꯗ ꯅꯨꯡꯉꯥꯏꯇꯦ ꯍꯥꯏꯒꯟꯕ
ꯀꯔꯤꯕ
ꯃꯄꯥꯜ ꯂꯝꯗ ꯑꯗꯨꯝ ꯂꯩꯕꯁꯤꯡꯁꯦ ꯎꯝ ꯂꯩꯕ ꯆꯥꯟꯅꯗꯦ ꯋꯦꯗꯔ ꯅꯨꯡꯉꯥꯏꯇꯦꯅ ꯑꯗꯨꯝ꯫ ꯍꯥꯏꯒꯜꯂꯦꯕ꯫
ꯑꯣ ꯑꯩꯗꯤ ꯌꯥꯝ ꯅꯨꯡꯉꯥꯏꯗ ꯋꯦꯗꯔ ꯌꯥꯝ ꯅꯨꯡꯉꯥꯏꯌꯦ ꯁꯤꯗ ꯑꯇꯣꯞꯄ ꯃꯐꯝꯒ ꯃꯥꯟꯅꯗꯦ꯫ ꯑꯦꯁꯤꯗꯔ꯫ ꯀꯥ ꯂꯩꯇꯦ ꯔꯨꯝꯗ꯫ ꯍ ꯍ꯫
ꯑꯣ꯫ ꯑꯗꯨꯗꯤ ꯄꯩꯁꯥ ꯁꯦꯞ ꯑꯣꯏꯔꯦꯅꯦ꯫
ꯑ꯫
ꯋꯥꯔꯤ ꯅꯨꯡꯉꯥꯏꯕ ꯄꯨꯇꯣꯛꯑꯣ ꯍꯦ ꯍꯦ꯫
ꯑꯩꯈꯣꯏ ꯑꯩꯈꯣꯏꯒꯤ ꯆꯥꯛ ꯍꯦꯟꯁꯥꯡ ꯐꯥꯎꯕ ꯆꯥꯗꯕ ꯀꯨꯏꯔꯦ ꯌꯥꯝꯅ꯫
ꯐꯪꯉꯛꯃꯔꯣꯏꯅꯦ ꯑꯗꯨꯗ꯫
ꯎꯝ ꯋꯥꯏꯕ ꯐꯪꯗꯤ ꯐꯪꯕꯅꯦ ꯊꯣꯡꯉ ꯑꯗꯨꯝ ꯑꯗꯨꯗ ꯆꯥꯏꯑꯦꯕ꯫
ꯌꯨꯝꯒ ꯅꯤꯡꯁꯤꯡꯂꯛꯄ꯭ꯔꯣ꯫
ꯌꯨꯝꯕꯨꯗꯤ
ꯑꯣ ꯑꯣ꯫ ꯅꯦꯋꯥꯛꯁꯦ ꯌꯥꯝ ꯅꯨꯡꯉꯥꯏꯇꯦꯅꯦ꯫
ꯑꯣ ꯅꯦꯠꯋꯛꯁꯦ ꯆꯞꯄꯦ꯫ ꯑꯣꯁꯥꯒꯁꯦ ꯆꯥꯗꯕ ꯌꯥꯝ ꯀꯨꯏꯔꯦ꯫
ꯆꯥꯗꯤ ꯍꯥꯎꯅꯤꯅꯦ ꯍꯦ ꯍꯦ꯫
ꯆꯍꯤ ꯆꯍꯤ ꯑꯃ ꯍꯦꯜꯂꯦ꯫
ꯑꯣ꯫ ꯈꯨꯟꯗꯒ ꯂꯥꯛꯇ꯭ꯔꯣ ꯅ꯫
ꯑꯣ ꯂꯥꯛꯇ꯭ꯔꯤꯌꯦ ꯆꯍꯤ ꯑꯃꯒ ꯊꯥ ꯃꯉꯥ ꯁꯨꯔꯦ ꯌꯨꯝꯗ ꯂꯥꯛꯇ꯭ꯔꯤꯌꯦ꯫ ꯆꯠꯇ꯭ꯔꯦ꯫
ꯚꯥꯏꯒ ꯇꯧꯕ ꯐꯪꯉꯝꯃꯔꯣꯏꯅꯦ ꯑꯗꯨꯗꯤ꯫
ꯑꯣ ꯀꯣꯏꯕ ꯆꯠꯄꯁꯨ ꯅꯪ ꯁꯪꯗꯦ ꯃꯄꯥꯟ ꯊꯣꯛꯄꯁꯨ ꯁꯪꯗꯦ꯫
ꯐꯖꯅ ꯆꯠꯂꯝꯗꯧ ꯃꯥꯜꯂꯦꯀꯣ꯫
ꯀꯔꯤꯕ꯫ ꯑꯥ ꯊꯕꯛꯄꯨꯗꯤ ꯃꯤ ꯃꯈꯥꯗ ꯇꯧꯕꯅꯤꯅ꯫
ꯄꯥꯏ ꯂꯩꯇꯤꯌꯦ꯫ ꯑꯣ ꯐꯔꯦ ꯑꯗꯨꯗꯤ ꯑꯩ ꯑ ꯀꯩꯅꯣ ꯅꯪ ꯇꯧꯔꯛꯄꯅꯤꯅ ꯍꯣꯔꯦꯟ ꯑꯩꯃꯨꯛ ꯇꯧꯔꯛꯀꯦꯀꯣ꯫
ꯍꯣꯏ ꯍꯣꯏ꯫
ꯑꯥ ꯐꯔꯦ ꯑꯗꯨꯗꯤ꯫ ꯍꯣꯔꯦꯟ ꯑꯃꯨꯛ ꯇꯧꯔꯛꯀꯦ ꯎꯝ꯫